ꯇꯥꯔꯦꯀꯣ ꯍꯧꯖꯤꯛ
ꯎꯝ ꯇꯥꯏꯌꯦ ꯃꯈꯣꯟꯗꯤ ꯐꯖꯅ ꯇꯥꯏ ꯉꯁꯥꯏꯗꯣ ꯑꯩꯅ ꯁꯣꯏꯈꯤꯕꯅꯦꯕ꯫
ꯎꯝ ꯅꯪ ꯃꯥꯡꯉꯦꯗꯅ ꯑꯗꯨꯗꯤ
ꯃꯥꯡꯉꯦ ꯃꯥꯡꯉꯦ ꯃꯥꯡꯉꯦ ꯑꯩ ꯇꯔꯥ ꯁꯨꯔꯝꯃꯅꯤ ꯃꯥꯡꯕ ꯏ ꯀꯥꯔꯦ ꯑꯁꯦꯡꯕ ꯑꯩ
ꯅꯪ ꯅꯊꯟꯗ ꯅꯠꯇꯦꯍꯦ ꯑꯩꯖꯨ ꯇꯔꯥ ꯍꯦꯜꯂꯦ ꯀꯩꯅꯣ
ꯑꯁ ꯅꯦꯋꯥꯛ ꯌꯥꯔꯤꯉꯩꯁꯤꯗꯀꯣ ꯁꯤ ꯁꯔꯕꯔꯒꯤꯁꯤꯅ
ꯇꯥꯕ꯭ꯔꯥ ꯑꯩ ꯈꯣꯟ
ꯇꯥꯏꯌꯦ ꯐꯖꯅ ꯇꯥꯏꯌꯦ
ꯑꯣ ꯑꯣ ꯑꯣ ꯀꯩꯗꯧꯔꯤꯒꯦ ꯍꯧꯖꯤꯛꯇꯤ
ꯀꯔꯤꯁꯨ ꯇꯧꯗꯦꯗ ꯑꯉꯥꯡ ꯁꯨꯝꯃꯒ ꯄꯣꯊꯥꯔꯤꯉꯩꯗ ꯊꯕꯛꯇꯣ ꯇꯧꯍꯧꯒꯦ ꯁꯤꯅꯤꯗ꯫
ꯎꯝ ꯑꯣꯐꯤꯁ ꯀꯥ ꯀꯥꯗ꯭ꯔꯤꯗ ꯑꯦ ꯆꯥꯗ꯭ꯔꯤꯗ꯫
ꯀꯩ ꯌꯦꯟꯁꯥꯡ ꯊꯣꯡꯒꯦ?
ꯎꯝ ꯉꯁꯤꯁꯦ ꯑꯣ ꯌꯦꯟꯁꯥꯡ ꯍꯥꯏꯕꯗꯤ ꯀꯥꯡꯁꯣꯏꯅꯦ ꯑꯗꯨꯒ ꯑꯥꯂꯨ ꯀꯥꯡꯉꯧ ꯑꯃ ꯊꯣꯡꯉꯦ꯫
ꯎꯝ
ꯏꯟꯖꯥꯡꯗꯣ ꯍꯥꯎꯇꯕꯅꯤꯅꯀꯣ ꯆꯥꯅꯤꯡꯗ꯭ꯔꯒ ꯑꯗꯨꯝ ꯂꯩ꯫ ꯅꯣꯏꯗꯤ ꯀꯩ ꯏꯟꯁꯥꯡ?
ꯑꯩꯈꯣꯏꯁꯨ ꯏꯟꯁꯥꯡ ꯍꯥꯎꯗꯦ ꯁꯤꯕꯣꯠ ꯍ ꯁꯤꯕꯣꯠ ꯍꯥꯏꯕꯒꯨꯝ ꯁꯤꯕꯣꯠ ꯍꯥꯏꯕꯒꯨꯝ ꯇꯥꯏ꯫ ꯌꯦꯡꯕꯤꯗꯦ ꯑꯩ ꯉꯁꯥꯏ ꯑꯃꯊꯣꯏꯅ ꯍꯥꯏ ꯑꯩꯒꯤ ꯅꯨꯄꯥꯗꯨꯅ ꯍꯥꯏꯔꯛꯄ꯫
ꯎꯝ ꯍꯥꯎꯕꯅꯦꯍꯦ ꯁꯤꯕꯣꯠꯁꯨ꯫
ꯃꯔꯛꯇꯗꯤ ꯑꯗꯨꯝ ꯍꯥꯎꯋꯦ ꯑꯩꯈꯣꯏꯒꯤ ꯑꯅꯝꯕ ꯁꯤꯡꯖꯨ ꯆꯥꯏꯌꯦꯕ ꯑꯗꯣ꯫ ꯏꯔꯣꯜꯂꯒ ꯀꯣ
ꯍꯣꯏ - ꯍꯣꯏ ꯊꯥꯡꯖꯤꯡ ꯍꯥꯞꯄꯒ ꯇꯧꯔꯁꯨ ꯍꯥꯎꯕꯅꯦ꯫
ꯎꯝ ꯊꯥꯡꯖꯤꯡꯒ ꯍꯧꯒꯜꯂꯦ ꯑꯩꯈꯣꯏ
ꯎꯝ ꯉꯥ ꯑꯌꯥꯏꯕ ꯇꯧꯔꯒꯅꯦ ꯁꯤꯕꯣꯠꯇꯨꯁꯨ ꯊꯥꯎꯗ ꯈꯔ ꯁꯣꯛ ꯇꯧꯔꯒ ꯆꯥꯎ ꯍꯥꯎꯕꯅꯦ꯫
ꯎꯝ
ꯑꯩ ꯏꯆꯥ ꯅꯨꯄꯥꯗꯤ ꯁꯤꯕꯣꯠ ꯏꯟꯁꯥꯡ ꯊꯣꯡꯉꯦ ꯍꯥꯏꯗꯅ ꯑꯍꯟꯗꯣ
ꯎꯝ
ꯑꯁ! ꯑꯩ ꯆꯥꯅꯤꯡꯗꯦ ꯅꯨꯔꯥ ꯇꯛꯄꯤ ꯏꯟꯁꯥꯡꯗꯣ ꯀꯥꯅꯥ ꯆꯥꯕ꯭ꯔꯥꯒ ꯑꯁꯦꯡꯕꯅꯦ ꯑꯗꯨꯃꯥꯏꯅ ꯍꯥꯏꯕꯅꯤ ꯈꯪꯕꯔ꯫ ꯑꯩ ꯃꯁꯛ ꯃꯥꯟꯗꯅ ꯍꯥꯏꯔꯛꯄꯗꯨꯗ ꯃꯅꯦ ꯂꯩꯕ ꯀꯥꯟꯗꯅꯦꯕ ꯑꯗꯣ꯫
ꯎꯝ
ꯅꯣꯛꯄꯁꯤꯗꯤ ꯃꯅꯦꯅ
ꯉꯔꯥꯡꯁꯤꯗꯤ ꯅꯦꯠꯋꯥꯛ ꯅꯨꯡꯉꯥꯏꯇꯦꯍꯦ꯫
ꯁꯦꯡꯕꯥ
ꯀꯅꯥꯁꯨ ꯌꯥꯗꯦꯕ
ꯎꯝ ꯑꯩꯗꯤꯅꯦ ꯑꯩꯒꯤ ꯇꯥꯛꯁꯁꯦ ꯑꯁꯤ ꯑꯅꯧꯕ ꯍꯥꯡꯂꯁꯨ ꯁꯤ ꯂꯣꯏꯍꯧꯒꯦ ꯁꯤꯅꯦ ꯑꯩꯅ ꯈꯜꯂꯤꯁꯦ꯫
ꯑꯗꯨ ꯍꯥꯏꯅꯨꯅꯦ ꯕꯦꯝꯃ ꯅꯪꯕꯣ
ꯎꯝ ꯍ
ꯀꯩꯅꯣ ꯉꯔꯥꯡꯗꯣ ꯑꯩꯈꯣꯏ ꯒ꯭ꯔꯨꯞꯇꯀꯣ ꯀꯩꯅꯣ ꯉꯁꯤꯁꯦ ꯅꯦꯠꯋꯥꯛ ꯌꯥꯗꯦ ꯌꯥꯗꯦ ꯍꯥꯏꯔꯒ ꯁꯚꯔ ꯁꯦꯝꯕ ꯅꯨꯄꯥꯗꯣ ꯆꯥꯛꯆꯥꯥꯔꯤ ꯍꯥꯏꯅ ꯒ꯭ꯔꯨꯞ ꯑꯦꯗꯃꯤꯟꯗꯣ ꯆꯨ ꯆꯨꯏꯗꯣ ꯑꯗꯨꯅ ꯍꯥꯏꯔꯛꯄ ꯑꯗꯨꯒ ꯅꯨꯄꯥ ꯑꯃꯅ ꯅꯠꯇꯦ ꯐꯥꯒꯤꯒꯤꯅꯦꯕ
ꯑꯝ
ꯍꯥꯏꯕꯗꯤ ꯌꯥꯝꯃꯟꯗꯦ ꯍꯥꯏꯕꯗꯨ ꯃꯤ ꯌꯥꯝꯃꯟꯕꯒꯤ ꯃꯥꯁꯦ ꯈꯨꯝꯕ ꯉꯝꯗ꯭ꯔꯦꯕ
ꯎꯝ
ꯑꯗꯨꯗꯗꯤ ꯃꯥꯁꯦ ꯆꯥꯛ ꯆꯥꯕ ꯆꯠꯈ꯭ꯔꯦ ꯍꯥꯏꯔꯒ ꯅꯨꯄꯥ ꯑꯃꯅ ꯀꯔꯤꯒꯤ ꯈꯨꯝꯂꯛꯄ꯭ꯔꯥ ꯍꯥꯏꯔꯒ ꯑ ꯑꯩꯈꯣꯏꯅ ꯁꯤꯗ ꯆꯥꯛ ꯆꯥꯗꯅ ꯊꯑꯣꯏꯅ ꯏꯊꯧꯅꯤ ꯏꯁꯥꯒꯤ ꯊꯕꯛꯅꯤ ꯍꯥꯏꯅ ꯇꯧꯔꯒ ꯃꯥꯅ ꯅꯨꯡꯉꯥꯏꯅ ꯆꯥꯛꯆꯥꯔꯤꯕ꯫
ꯑꯁꯦꯡꯕꯩꯁꯨꯀꯣ ꯑꯩꯈꯣꯏꯗꯤ ꯄꯨꯔꯥ ꯎꯝ ꯃꯇꯝ ꯁꯪꯕꯗꯨꯗ ꯂꯥꯡꯗꯕ ꯃꯇꯝꯗ ꯇꯧꯔꯤꯉꯩꯗꯨꯗ ꯀꯣ
ꯑꯩꯗꯤ ꯑꯣꯐꯤꯁꯁꯦ ꯁꯨꯇꯤ ꯂꯧꯕ ꯀꯨꯏꯔꯦ
ꯎꯝ
ꯍꯞꯇꯥ ꯑꯃ ꯑꯅꯤ ꯁꯨꯔꯝꯃꯅꯤ ꯑꯗꯨꯒꯤ ꯎꯝ ꯑꯣꯐꯤꯁꯀꯤ ꯏꯃꯥꯟꯅꯕ ꯏꯃꯥꯟꯅꯕꯤꯁꯤꯡꯅ ꯑꯗꯨꯝ ꯍꯥꯏꯔꯛꯑꯒ ꯂꯥꯛꯈꯤꯔꯣꯏꯗ꯭ꯔꯣ ꯂꯥꯛꯈꯤꯔꯣꯏꯗ꯭ꯔꯣ ꯍꯥꯏꯕꯅꯤ ꯍꯥꯏꯕꯗꯤ ꯑꯩꯒꯤ ꯀꯩꯅꯣꯗꯣ
ꯎꯝ
ꯀꯩꯅꯣꯗꯣ ꯀꯩꯅꯣ ꯇꯧꯃꯟꯕꯒꯤ ꯑꯩꯗꯨꯁꯨ ꯀꯣ ꯀꯤꯈ꯭ꯔꯦꯕ ꯍꯣꯔꯦꯟ ꯑꯃꯗ ꯍꯥꯏꯔꯨꯔꯒ ꯑꯃꯨꯛꯀ ꯕ꯭ꯂꯦꯡ ꯆꯠꯈ꯭ꯔꯗꯤ ꯅꯠꯇ꯭ꯔꯒ
ꯑ ꯎꯝ
ꯇꯧꯔꯗꯤ ꯍꯥꯏꯔꯒꯀꯣ
ꯎꯝ
ꯅꯪ ꯅꯆꯥꯅꯨꯄꯥ ꯑꯍꯟꯗꯤ ꯁ꯭ꯀꯨꯜ ꯆꯠꯈ꯭ꯔꯕ꯭ꯔꯣ
ꯆꯠꯈ꯭ꯔꯦ
ꯑꯣ
ꯅꯨꯡꯉꯥꯏꯔꯦ ꯑꯗꯨꯒꯤ
ꯎꯝ ꯅꯪ ꯌꯥꯏꯃꯗꯨꯗꯤ
ꯑꯁꯣꯝꯗ ꯐꯤꯁꯏꯒ ꯁꯥꯟꯅꯔꯂꯩ
ꯑꯣ
ꯃꯥꯅ ꯃꯃꯥ ꯁꯥꯔꯒ ꯑꯁ ꯃꯃꯥ ꯃꯃꯥ ꯀꯧꯔꯛꯑꯣ ꯍꯥꯏꯔꯦ ꯆꯨꯁꯤꯅ ꯃꯃꯥ ꯀꯧꯔꯛꯑꯒ ꯍꯥꯎꯗꯅ ꯀꯔꯤ ꯇꯧꯔꯤꯅꯣ ꯍꯥꯏ ꯀ ꯁꯤꯐꯥꯏꯗꯤ ꯍꯥꯏ ꯂꯥꯎꯔ ꯈꯣꯟꯁꯨ ꯇꯥꯏ ꯑꯩ
ꯍ ꯍ ꯑꯩ ꯏꯃꯥꯟꯅꯨꯕꯤꯁꯤꯡꯗꯤ ꯂꯣꯏꯅ ꯎꯝ ꯑꯣꯐꯤꯁ ꯃꯇꯝꯗꯣ
ꯎꯝ
ꯑꯩꯉꯣꯟꯗꯒꯤ ꯍꯦꯟꯅ ꯀꯥꯕ ꯑꯣꯐꯤꯁ ꯖꯣꯏꯟ ꯇꯧꯕꯗꯣ
ꯎꯝ
ꯑꯗꯨ ꯇꯧꯕꯗꯣ ꯃꯤꯁꯤꯡꯗꯨ ꯐꯥꯎ ꯂꯣꯏꯈ꯭ꯔꯦꯕ ꯃꯣꯏꯒꯤ ꯑꯣꯐꯤꯁ ꯃꯇꯝꯗꯣ
ꯍꯣꯏ
ꯑꯩꯅ ꯑꯗꯨꯝ ꯁꯤꯗ ꯂꯩꯍꯧꯔꯦ ꯑꯗꯨꯒꯤ ꯃꯣꯏꯅ ꯑꯩꯉꯣꯟꯗ ꯅꯣꯡꯂꯛꯄꯁꯤꯗꯤ
ꯍꯣꯏ ꯏꯕꯥꯅꯤꯒꯤ ꯍꯧꯖꯤꯛ ꯐꯥꯔꯁ ꯇꯥꯏꯝꯅꯤꯀꯣ ꯁꯤꯁꯦ
ꯎꯝ
ꯑꯗꯨꯗꯤ ꯌꯥꯏꯅ
ꯑꯗꯣ ꯑꯩꯅ ꯈꯟꯕꯗꯤ ꯌꯥꯔꯔꯣꯏꯗ꯭ꯔꯥ ꯁꯤꯅꯤ ꯉꯔꯥꯡꯒꯤ ꯐꯤꯕꯝꯗꯨꯒ ꯇꯧꯔꯗꯤ ꯑꯩꯗꯤ ꯀꯤꯔꯕꯅꯤ
ꯀꯩꯅꯣ ꯁꯔꯕꯔ ꯗꯥꯎꯟ ꯆꯠꯈꯤꯕꯩꯅꯦ ꯑꯗꯣ ꯀꯩꯅꯣꯅꯦ ꯌꯥꯒꯅꯤ ꯍꯧꯖꯤꯛ ꯑꯩꯈꯣꯏ ꯑꯔꯤꯕꯁꯤꯡꯗꯤ ꯌꯥꯅꯤ ꯍꯥꯏꯕ
ꯎꯝ ꯑꯩꯁꯨꯅꯦ ꯑꯁꯤ ꯑꯁꯤ ꯑꯁꯤꯒꯤ ꯀꯩꯅꯣꯁꯦ ꯊꯕꯛꯁꯦ ꯂꯣꯏꯔꯒ ꯊꯕꯛ ꯃꯐꯝ ꯑꯃꯗ ꯊꯤꯒꯦꯅ ꯇꯧꯕꯅꯦꯕ
ꯎꯝ
ꯂꯣꯏ ꯍꯧꯔꯒ ꯑꯗꯨ ꯇꯧꯕ ꯀꯥꯟꯗ ꯃꯣꯏ ꯂꯣꯏꯈ꯭ꯔ ꯃꯥꯜꯂꯦ ꯑ ꯃꯣꯏ ꯃꯤ ꯈꯟꯕ ꯀꯣ
ꯎꯝ
ꯑꯅꯧꯕ ꯃꯤ ꯂꯧꯅꯤ
ꯍꯣꯏ ꯎꯝ ꯊꯕꯛ ꯁꯨꯒꯗꯕ ꯃꯤꯁꯤꯡꯗꯣ ꯁꯇꯥꯐꯇꯣ ꯁꯐ ꯑꯗꯣ ꯑꯗꯨꯝ ꯎꯝ ꯃꯤ ꯀꯩꯅꯣ ꯕꯦꯀꯦꯟꯁꯤ ꯂꯩꯕꯅꯦꯕ
ꯎꯝ
ꯑꯗꯨꯗꯣ ꯑꯁꯦ ꯊꯕꯛ ꯇꯧꯍꯟꯕ ꯅꯨꯄꯥꯗꯣ ꯑꯩꯈꯣꯏ ꯂꯩꯀꯥꯏꯗ ꯅꯨꯀꯥꯗꯣ ꯑꯗꯨꯁꯨ ꯉꯁꯤ ꯀꯩꯅꯣ ꯗꯤꯃꯥꯄꯨꯔꯗꯒꯤ ꯂꯥꯛꯀꯅꯤ ꯍꯥꯏ ꯐ꯭ꯂꯥꯏꯠꯇ
ꯀꯩꯗꯧꯉꯥꯏ
ꯃꯁꯤꯁꯤ
ꯑꯁ ꯊꯦꯡꯅꯕ ꯆꯠꯄ ꯇꯥꯔꯦ ꯑꯗꯨꯗꯤ ꯑꯁꯦꯡꯕꯒꯤꯔ
ꯁꯤꯁꯤꯡꯕꯒꯤꯅꯦ
ꯑꯣ
ꯑꯩꯁꯨ ꯈꯪꯗꯦ ꯑꯩ ꯅꯨꯄꯥꯅ ꯍꯥꯏꯔꯛꯄ ꯉꯁꯥꯏ ꯅꯨꯄꯥꯅꯤ ꯐꯣꯟ ꯇꯧꯅꯔ ꯂꯩꯕꯀꯣ
ꯎꯝ
ꯉꯍ ꯑꯁꯤ ꯊꯣꯛꯂꯛꯀꯅꯤ ꯍꯥꯏꯌꯦ
ꯑꯩꯁꯨ ꯈꯪꯗꯦꯅꯦ ꯃꯥꯅꯀꯣ ꯏꯆꯦ ꯑꯩꯅꯦ ꯃꯥꯏ ꯃꯃꯤꯡꯗꯣ ꯍꯥꯏꯔꯛꯑꯒꯀꯣ
ꯎꯝ
ꯇꯧꯕ ꯀꯥꯟꯗꯤ ꯑꯩꯗꯣ ꯌꯥꯝ ꯉꯛꯈ꯭ꯔꯕꯅꯤ ꯈꯪꯕ꯭ꯔꯥ
ꯑ
ꯅꯪꯒꯤꯗꯣ ꯁꯨꯃꯥꯏꯅ ꯇꯧꯔꯣ ꯈꯣꯠꯂꯣ ꯀꯥꯏꯅꯀꯣ
ꯎꯝ
ꯐꯖꯅ ꯍꯥꯏꯕꯤꯔꯛꯑꯦ ꯑꯉꯥꯡꯗꯨ
ꯅꯍꯥꯟꯗꯣ ꯀꯩꯅꯣ ꯑꯃꯨꯊꯣꯏꯗꯣ ꯍꯥꯏꯕꯤꯌꯨ ꯍꯥꯏꯈꯤꯕꯅꯦꯕ
ꯎꯝ
ꯑꯗꯨꯒꯤ ꯑꯣꯏꯔꯝꯒꯅꯦ ꯃꯥꯗꯣ ꯉꯔꯥꯡꯗꯤ ꯑꯩ ꯐꯣꯟ ꯇꯧꯕꯁꯦ ꯕꯤꯖꯤ ꯕꯤꯖꯤ ꯐꯣꯟ ꯁꯨꯝ ꯄꯥꯏ ꯄꯥꯏꯈꯠꯇ꯭ꯔꯦ ꯍꯥꯏꯕꯗꯤ ꯃꯥꯁꯨ ꯇꯧꯕ ꯃꯤ ꯌꯥꯝ ꯈꯨ ꯌꯥꯝꯃꯟꯕꯒꯤꯀꯣ ꯃꯥꯁꯨ ꯇꯟꯕ ꯃꯥꯟꯈ꯭ꯔꯦꯕ ꯊꯕꯛ ꯆꯤꯟꯕꯒꯤꯀꯣ ꯎꯝ ꯍꯥꯏꯗꯤ ꯍꯧꯖꯤꯛꯁꯦ ꯆꯥꯛꯇꯤ ꯂꯥꯝꯃꯛꯑꯦ ꯑꯗꯣ ꯈꯪꯗꯦꯗ ꯏꯊꯟꯇ ꯆꯥꯕꯗꯣ ꯅꯨꯡꯉꯥꯏꯇꯦꯕ ꯉꯔꯥꯡꯁꯨ ꯑꯁꯤ ꯑꯩꯈꯣꯏ ꯃꯅꯥꯛꯀꯤ ꯁꯤꯁꯤ ꯃꯃꯥꯗꯨ ꯏꯕꯥꯅꯤ ꯑꯌꯨꯛꯇ ꯆꯥꯃꯤꯟꯅꯕꯗꯣ ꯑꯁ ꯈꯨꯍꯥꯎ ꯑꯃ ꯆꯥꯛꯁꯨ ꯌꯥꯝ ꯆꯥꯏ ꯑꯗꯣ ꯌꯥꯝ ꯊꯜꯂꯦ ꯍꯥꯏꯕꯁꯨ ꯅꯠꯇꯕ ꯆꯞ ꯆꯥꯕꯗꯣ
ꯑꯩꯗꯤꯅꯦ ꯃꯤꯒ ꯆꯥꯛ ꯆꯥꯃꯤꯟꯅꯔꯗꯤ ꯑꯩꯗꯤ ꯆꯥꯛ ꯌꯥꯝ ꯆꯥꯏ ꯑꯗꯨꯒ ꯇꯜꯂꯦ ꯃꯤ ꯆꯥꯛ ꯆꯥꯃꯤꯟꯅꯕ ꯉꯔꯥꯡꯗꯨꯁꯨ ꯉꯔꯥꯡꯗꯨꯁꯨ ꯅꯣꯏꯗꯤ ꯌꯥꯏꯗ ꯆꯥꯛ ꯌꯥꯝ ꯆꯥꯔꯁꯨ ꯀꯩꯁꯨ ꯀꯥꯏꯗꯨꯗ ꯑꯩꯈꯣꯏꯗꯤ ꯁꯨꯝ ꯁꯨꯝ ꯁꯨꯝ ꯅꯣꯡꯃꯒꯤ ꯀꯥꯞꯈꯠꯂꯛꯄꯅꯤꯅꯀꯣ ꯑꯗꯨꯒꯤ ꯇꯜꯂꯦꯕ ꯑꯗꯨꯒꯤ ꯈꯔ ꯁꯦꯝꯒꯦ ꯍꯥꯏꯅ ꯂꯩꯔꯤ ꯅꯪꯗ ꯈꯪꯗꯦ ꯊꯤꯕꯣꯡꯅ ꯃꯔꯣꯟ ꯑꯃ ꯂꯥꯎꯕꯀꯣ ꯑꯃ ꯎꯅ ꯆꯥꯅꯤꯡꯉ ꯑꯃ ꯎꯅ ꯆꯥꯅꯤꯡꯅꯤ ꯃꯤꯠꯁꯦ ꯀꯣꯊꯣꯛꯂꯒ ꯂꯩꯔꯁꯤꯅ ꯈꯪꯗꯦ
ꯁꯨ ꯆꯥꯕꯁꯨ ꯅꯠꯇ꯭ꯔꯒ ꯑꯩꯅꯀꯣ ꯄꯨꯛ ꯊꯟꯅꯥ ꯆꯥ ꯏꯊꯟꯇ ꯆꯥꯔꯗꯤꯀꯣ ꯆꯥꯔꯒ ꯂꯣꯏꯔꯝꯗꯥꯏꯗꯨꯗ ꯏꯟꯁꯥꯡ ꯍꯥꯎꯔꯁꯨ ꯍꯥꯎꯇ꯭ꯔꯁꯨ ꯆꯥꯛꯁꯦ ꯍꯦꯛꯇ ꯂꯣꯏꯔꯝꯗꯥꯏꯗꯨꯗ ꯏꯊꯟꯇ ꯆꯥ ꯑꯩꯁꯦ ꯆꯥꯅꯤꯡꯂꯛꯇꯕ꯫ ꯑꯩꯅ ꯇꯣꯠꯄꯤꯕ ꯆꯥꯛ ꯐꯥꯎꯕꯣ ꯆꯥꯅꯤꯡꯂꯛꯇꯕ ꯑꯗꯨꯃꯥꯏꯅ ꯍꯦꯛꯇ ꯇꯧꯋꯦꯕ ꯑꯗꯨ ꯏꯁꯤꯡꯁꯨ ꯌꯥꯝ ꯊꯛꯑꯦꯕ ꯑꯩꯗꯤ ꯆꯥꯛ ꯆꯥꯕ ꯀꯥꯟꯗ ꯑꯗꯨꯅ ꯑꯗꯨꯝ ꯊꯟꯒꯠꯄꯗꯣ ꯑꯗꯨꯃꯥꯏꯅ ꯇꯧꯕ ꯑꯗꯣ ꯉꯔꯥꯡꯗ ꯏꯁꯤꯡ ꯁꯨꯝ ꯊꯛ ꯊꯛꯇ ꯕꯩꯔ꯫
ꯆꯥꯛ ꯆꯥꯕꯗꯗꯤ ꯏꯁꯤꯡꯁꯨ ꯑꯩꯗꯤ ꯄꯨꯔꯥ ꯌꯥꯝ ꯊꯛꯄꯅꯦ ꯐꯠꯇꯤ ꯐꯠꯇꯦ ꯍꯥꯏ ꯊꯦꯛꯄꯗꯣ ꯆꯕ ꯀꯟꯗ
ꯑꯁ ꯆꯥꯛ ꯆꯥꯗ꯭ꯔꯤꯉꯩꯗ ꯍꯥꯟꯅ ꯁꯤꯞ ꯑꯃ ꯑꯅꯤ ꯑꯗꯨꯝ ꯆꯤꯡꯒꯅꯤ ꯑꯗꯨꯒ ꯑꯃꯨꯛ ꯆꯥꯕ ꯑꯅꯤ ꯑꯍꯨꯝꯔꯛ ꯆꯥꯔꯦ ꯍꯥꯏꯔꯗꯤ ꯑꯃꯨꯛ ꯆꯤꯡꯉꯅꯤ ꯏꯁꯤꯡꯗꯣ ꯑꯗꯨꯝ ꯊꯛꯄꯒꯤꯀꯣ ꯆꯥꯛꯇꯣ ꯌꯥꯝ ꯇꯥꯕ ꯉꯝꯗꯕꯗꯣ ꯑꯗꯣ ꯉꯥꯏꯍꯥꯛ ꯂꯩꯔꯒ ꯌꯨꯡꯗ ꯑꯗꯨꯝ ꯍꯥꯡꯗꯣꯛꯈ꯭ꯔꯅꯤ ꯑꯗꯨꯒ ꯆꯥꯛꯇ ꯊꯨꯅ ꯍꯧꯖꯤꯛ ꯑꯗꯨꯝ ꯆꯥꯔꯅꯤ ꯍꯣꯔꯦꯟ ꯏꯆꯥ ꯅꯨꯨꯄꯥ ꯄꯨꯡ ꯕꯥꯔꯣꯗ ꯂꯛ ꯄꯨꯡ ꯕꯥꯔꯣ ꯃꯈꯥꯏ ꯇꯥꯔꯅꯤ ꯍꯥꯏ ꯆꯥꯛ ꯂꯥꯝꯕ ꯍꯧꯔꯅꯤ
ꯎꯝ
ꯑꯗ ꯑꯗꯨꯝ ꯂꯥꯝꯃꯁꯨ ꯈꯥꯡꯕ ꯉꯝꯕ ꯃꯇꯝꯗꯨꯅꯦꯕ ꯑꯗꯨ ꯑꯣꯏꯔꯁꯨ ꯃꯣꯏꯕꯨ ꯑꯃꯨꯛ ꯁꯨꯝꯕꯗ ꯄꯨꯡ ꯑꯃ ꯑꯅꯤ ꯇꯥꯕꯁꯦ ꯑꯃꯨꯛ ꯑꯩ ꯍꯧꯒꯠꯄ ꯌꯥꯔꯒ ꯈꯣꯝ ꯄꯤꯊꯛꯑꯒ ꯑꯗꯨꯝ ꯃꯣꯏꯕꯨ ꯍꯧꯒꯠꯇꯅꯤꯉꯥꯏ ꯊꯦꯝꯕꯗꯀꯣ
ꯎꯝ
ꯑꯃꯨꯛ ꯍꯧꯒꯠꯂꯗꯤ ꯂꯣꯏꯅ ꯍꯧꯒꯠꯀꯗꯕ ꯑꯉꯥꯡꯁꯤꯡꯗꯣ
ꯑꯗꯨ ꯅꯪ ꯆꯥꯛꯇꯣ
ꯎꯝ
ꯅꯪ ꯅꯆꯥ ꯅꯨꯄꯥ ꯁꯨꯇꯤ ꯂꯥꯛꯑꯝꯗꯥꯏꯗ ꯑꯌꯨꯛꯀꯤ ꯆꯥꯛꯇꯣ ꯍꯦꯛ ꯆꯥꯔꯣ ꯑꯗꯨ ꯑꯣꯏꯔꯒꯗꯤ ꯑꯗꯨ ꯑꯣꯏꯔꯗꯤ ꯌꯥꯔꯦꯗꯅ
ꯈꯥꯡꯕ ꯉꯝꯗꯦ ꯑꯩꯁꯦ ꯍꯧꯖꯤꯛ ꯂꯥꯃꯛ ꯈꯔꯅꯤꯀꯣ
ꯑꯌꯨꯛꯇ ꯅꯪ ꯈꯔ ꯆꯥꯕ ꯌꯥꯕ ꯆꯥꯔꯣ ꯆꯥꯔ ꯀꯔꯤꯔꯥ ꯇꯧꯔꯒ ꯆꯥꯔꯣ ꯂꯣꯏꯔꯗꯤ ꯈꯔ ꯈꯥꯡꯕ ꯌꯥꯅꯤꯅ
ꯅꯨꯡꯇꯤꯒꯤ ꯇꯟꯒꯨꯝꯕꯁꯨ ꯆꯥꯅꯤꯡꯗꯦ
ꯇꯟ ꯆꯥꯗ꯭ꯔꯒꯁꯨ ꯈꯔ ꯀꯔꯤ ꯀꯔꯥ ꯑꯆꯥꯄꯣꯠ ꯀꯨꯝꯕ ꯈꯛ ꯊꯝꯃꯨ
ꯎꯝ ꯑꯁ ꯂꯩꯕꯕꯨꯗꯤ ꯂꯩꯌꯦ ꯑꯗꯨ ꯑꯩ ꯆꯥꯛꯇ ꯑꯣꯏꯅ ꯑꯗꯨꯝ ꯇꯥꯏꯅꯅꯤꯡꯉꯦꯕ ꯑꯌꯨꯛ ꯉꯟꯇꯥꯁꯨ ꯑꯗꯨꯝ ꯑꯩ ꯆꯖꯤꯛ ꯇ ꯑꯗꯨꯝ ꯆꯥꯏꯑꯦ꯫
ꯍꯣꯏ ꯃꯤ ꯈꯔꯛꯇꯤ ꯑꯆꯥꯄꯣꯠꯀꯨꯝꯕ ꯈꯔ ꯆꯥꯕ ꯍꯩꯇꯕ ꯃꯤ ꯂꯩ ꯑꯌꯨꯛ ꯉꯟꯇꯥ ꯀꯣ ꯑꯩꯁꯨ ꯍꯩꯇꯦꯗ ꯆꯥ ꯊꯛꯄ ꯈꯣꯠꯄ꯫ ꯅꯨꯡꯊꯤꯟꯒꯨꯝꯕꯅꯗꯤ ꯑꯗꯨꯝ ꯈꯔ ꯈꯔ ꯊꯥꯛꯑꯦꯀꯣ ꯇꯤꯒꯤ ꯅꯠꯇꯕ ꯑꯗꯨ ꯇꯧꯋꯦ ꯑꯗꯣ ꯑꯌꯨꯛ ꯀꯩꯝ ꯇꯥꯛꯑꯗꯗꯤ ꯑꯩꯁꯨ ꯀꯔꯤꯁꯨ ꯆꯥꯕ ꯉꯝꯗꯦꯗ
ꯅꯨꯡꯊꯤꯟꯗꯁꯨ ꯃꯔꯛꯇ ꯈꯛꯇꯅꯤꯗ ꯑꯩꯅ ꯕꯣꯔꯥꯒꯨꯝꯕ ꯆꯥꯅꯤꯡꯕꯁꯦ ꯅꯨꯡꯇꯤꯒꯤꯗꯤ ꯆꯥꯅꯤꯡꯗꯦ
ꯎꯝ
ꯑꯗꯣ ꯎ ꯃꯔꯛꯇ ꯑꯗꯨꯝ ꯆꯥꯕꯗꯤ ꯌꯥꯏ ꯑꯗꯨꯕꯨ ꯅꯨꯡꯇꯤꯒꯤꯗꯤ ꯑꯗꯨꯝ ꯆꯔꯥ ꯋꯥꯜꯂꯒ ꯁꯤꯡꯖꯨꯒꯨꯝꯕꯗꯤ ꯌꯥꯝ ꯄꯥꯝꯃꯦ ꯅꯨꯡꯇꯤꯒꯤ ꯆꯥꯔꯁꯨ ꯌꯥꯏ ꯑꯗꯨꯗꯤ
ꯅꯣꯡꯃ ꯆꯥꯁꯦ ꯆꯥꯗꯕ ꯀꯨꯏꯔꯦ
ꯍꯣꯏ ꯅꯤꯡꯃꯨꯁꯨ ꯍꯥꯏꯔ ꯂꯩꯕꯅꯦ ꯑꯦꯛꯖꯥꯝ ꯂꯣꯏꯔꯦ ꯑꯦꯛꯖꯥꯝ ꯂꯣꯏꯕ ꯀꯥꯟꯗ ꯆꯥꯁꯦꯔꯒ ꯁꯝꯃꯔ ꯕꯦꯀꯦꯁꯟ ꯐꯥꯎ ꯂꯣꯏꯊꯣꯛꯈ꯭ꯔꯦ
ꯊꯦꯡꯕ ꯍꯣꯏ ꯑꯗꯨ ꯃꯇꯝꯗꯨ ꯀꯔꯤ ꯇꯧꯔꯒ ꯂꯩꯕ꯭ꯔꯥ ꯒ꯭ꯌꯥꯟ ꯇꯥꯗꯦ ꯅꯨꯡꯁꯥꯁꯨ ꯁꯥꯃꯟꯕꯒꯤꯅꯤ
ꯍꯣꯏ
ꯅꯨꯡꯁꯥ ꯁꯥꯔꯗꯤ ꯃꯤꯈꯣꯏꯗ ꯀꯣꯏꯕ ꯈꯣꯠꯄꯁꯨ ꯅꯨꯡꯉꯥꯏꯇꯦ ꯑꯗꯨꯅ
ꯎꯝ ꯅꯨꯡꯉꯥꯏꯇꯦ ꯑꯗꯣ ꯑꯁ ꯑꯉꯥꯡꯁꯨ ꯂꯩꯅꯤꯅꯀꯣ
ꯎꯝ ꯇꯜꯂꯅꯦ ꯑꯉꯥꯡ ꯆꯦꯟꯕ ꯃꯤꯁꯤꯡꯒ ꯇꯤꯟꯅꯕ
ꯎꯝ ꯆꯦ ꯆꯥꯛ ꯆꯦ ꯆꯥ ꯇꯧꯕꯗꯣ ꯄꯥꯝꯕꯗꯅ ꯅꯣꯏꯗꯤ ꯄꯦꯜꯂꯝꯃꯅꯤ
ꯑꯩꯈꯣꯏꯅ ꯍꯧꯖꯤꯛ ꯆꯥꯎꯍꯟꯅꯤꯡꯕꯁꯤꯅ ꯁꯤꯒꯗꯧꯔꯦ
ꯎꯝ
ꯑꯩꯀꯣ ꯅꯨꯡꯗꯥꯡꯁꯨ ꯎꯝ ꯅꯨꯡꯗꯥꯡ ꯇꯨꯝꯃꯒ ꯑꯌꯨꯛꯁꯨ ꯍꯧꯒꯠꯅꯤꯡꯗꯦ ꯍꯣꯜ ꯗꯦ ꯇꯧꯒꯗꯕ ꯊꯕꯛꯁꯤꯡꯗꯣ ꯈꯟꯕꯗꯀꯣ ꯑꯩꯁꯨ ꯑꯁꯦꯡꯕ ꯑꯩ ꯁꯨꯡ ꯍꯧ ꯍꯧꯒꯠꯅꯤꯡꯗꯦ ꯑꯁ ꯑꯃꯨꯛ ꯑꯁꯤ ꯍꯧꯒꯠꯂꯒ ꯑꯁꯤ ꯑꯗꯨꯝ ꯅꯟꯁ꯭ꯇꯣꯞꯅꯦꯕꯀꯣ ꯑꯩꯈꯣꯏꯗꯤ
ꯀꯨꯏꯗ꯭ꯔꯦ ꯕꯦꯃꯥ ꯅꯪꯁꯨ ꯋꯥꯏ ꯁꯪꯉꯅꯤ ꯋꯥꯏ ꯁꯪꯕꯅꯤꯌꯦ
ꯎꯝ ꯑꯩꯈꯣꯏ ꯅꯨꯄꯥꯅ ꯁꯣꯝꯗ ꯑꯁ ꯑꯣꯟꯂꯥꯏꯟꯒ ꯂꯩꯔꯒ ꯑꯩꯅ ꯃꯦꯁꯦꯖ ꯊꯥꯕ ꯐꯥꯎ ꯌꯦꯡꯕ ꯅꯠꯇꯦ ꯍꯩꯄꯥ ꯁꯥ ꯄꯥꯈꯪ ꯁꯥꯔꯤꯅꯦ ꯈꯔ ꯈꯔ
ꯑꯣꯖꯥ ꯑꯣꯖꯥ ꯁꯥꯔꯤꯅꯤ ꯃꯥꯅ ꯀꯩꯅꯣ
ꯑꯣꯖꯥ ꯁꯥꯕꯁꯤꯅ ꯃꯤꯕꯨ ꯃꯁꯛ ꯈꯪꯕ꯭ꯔꯥ ꯈꯪꯗꯕ꯭ꯔꯥ ꯑꯁ ꯄꯪꯇꯥꯛꯇ ꯇꯥ ꯑꯩꯅ ꯑꯗꯨ ꯆꯩꯕꯅꯦꯕ ꯅꯪ ꯍꯪꯂꯛꯄ ꯃꯤꯗ ꯈꯛꯇ ꯅꯪ ꯏꯝꯄꯣꯔꯇꯦꯟ ꯑꯣꯏꯕ ꯃꯤꯗ ꯈꯛꯇ ꯁꯝ ꯂꯩꯗꯅ ꯀꯣ ꯈꯪꯅꯕ ꯃꯤꯗꯨ ꯈꯛꯇ ꯇꯧꯋꯣ ꯍꯥꯏꯕ ꯃꯥꯗꯤ ꯑꯗꯨ ꯅꯠꯇꯦ ꯀꯣꯜ ꯇꯧꯕ ꯈꯨꯗꯤꯡ ꯈꯪꯅꯒꯦ ꯍꯥꯏꯕꯒꯤ ꯇꯥꯏꯞꯇ ꯈꯪꯅꯒꯦ ꯍꯥꯏꯕ ꯃꯇꯥꯒꯨꯝ ꯇꯧꯔ ꯂꯩꯕ
ꯎꯝ ꯅꯁꯥꯏ ꯁꯨ ꯃꯃꯥꯟꯅꯕ ꯑꯃꯅ ꯆꯛ ꯆꯥꯕ ꯀꯧꯕ ꯂꯥꯛꯑꯣ ꯍꯥꯏ ꯑꯦ ꯍꯥꯏꯔꯤꯗꯣ
ꯎꯝ ꯑꯩ ꯇꯥꯍꯧꯗ꯭ꯔꯦ
ꯆꯥꯕ ꯂꯥꯛꯑꯣ ꯎꯁꯣꯏꯒꯤ ꯀꯩꯅꯣ ꯑꯃ ꯊꯣꯡꯉꯦꯀꯣ
ꯎꯝ
ꯆꯥꯃꯤꯟꯅꯁꯦ ꯍꯥꯏꯔꯒ ꯂꯩꯕꯅꯦ ꯆꯥ ꯀꯩꯅꯣ ꯃꯥ ꯍꯥꯟꯅ ꯊꯛ